ꯍꯜꯂꯣ
ꯇꯥꯕ
ꯍꯜꯂꯣ ꯇꯥꯏꯌꯦ ꯑꯁ ꯃꯤꯡꯒ ꯖꯥꯠꯖꯥꯠ ꯊ ꯊꯣꯛꯂꯥꯛꯄꯒ ꯗꯔꯣ ꯉꯁꯤ
ꯀꯔꯤ ꯊꯣꯛ ꯄꯔꯥ
ꯑꯕꯣ ꯑꯩ ꯒ꯭ꯌꯥꯟ ꯇꯥꯗ꯭ꯔꯦ ꯃꯔꯛ ꯄꯥꯏꯌꯨ
ꯑꯩꯒꯤ ꯃꯤꯡ ꯊꯣꯛꯇꯕ꯭ꯔꯥ
ꯀꯣꯜ ꯇꯧꯕ ꯍꯧꯖꯤꯛ ꯅꯪꯒꯤ ꯃꯤꯡꯗ ꯁꯨꯃꯥꯏꯅ ꯊꯣꯛꯂꯛꯑꯦ ꯕꯥ ꯌꯦꯡꯉꯣ
ꯌꯦꯡꯒꯦ
ꯉꯥꯎꯔꯕ ꯃꯥꯂꯦꯅꯤ
ꯎꯗꯦꯅꯦ
ꯊꯥ ꯈ꯭ꯔꯥꯝꯅꯦ ꯑꯩ
ꯀꯔꯤꯅꯣꯅꯦ ꯑꯁꯤꯗꯤ ꯑꯩꯒꯤꯃꯤꯡ ꯅꯠꯇꯦꯅ
ꯍꯣꯏ ꯒꯌꯥꯟ ꯇꯥꯗꯦ ꯐꯣꯟ ꯅꯪꯒꯤ ꯃꯀꯣꯟꯅꯤ ꯅꯪꯒꯤ ꯃ
ꯅꯪ ꯃꯥꯕꯨ ꯍꯥꯟꯅ ꯀꯣꯜ ꯇꯧꯕ꯭ꯔꯥ
ꯍꯥꯥ
ꯅꯪ ꯍꯥꯟꯅ ꯃꯥꯕꯨ ꯀꯣꯜ ꯇꯧꯕ꯭ꯔꯥ ꯍꯜꯂꯣ ꯇꯥꯕ꯭ꯔꯣ ꯑꯥꯎ
ꯍꯜꯂꯣ
ꯍꯣꯏ
ꯇꯥꯕ꯭ꯔꯣ
ꯇꯥꯔꯦ ꯇꯥꯔꯦ ꯅꯪ ꯍꯥꯟꯅꯕꯨ ꯃꯥꯕꯨ ꯀꯣꯜ ꯇꯧꯕ꯭ꯔꯥ ꯍꯥꯏꯕꯅꯦ
ꯀꯅꯥꯕꯨ ꯅꯪꯒꯤ ꯃꯔꯨꯞ ꯅꯨꯄꯤꯗꯨꯔ
ꯍꯣꯏ ꯃꯥꯕꯨ ꯍꯥꯟꯅ ꯀꯣꯜ ꯇꯧꯔꯕ꯭ꯔꯥ ꯍꯥꯏꯕ ꯑꯩꯅ ꯍꯥꯏꯕꯗꯤ ꯑꯩꯌꯥ ꯇꯥꯕ꯭ꯔꯣ ꯌꯥꯗꯦꯍꯦ ꯅꯦꯠꯋꯥꯛ ꯍꯥꯎ
ꯍꯜꯂꯣ
ꯍꯣꯏ ꯍꯣꯏ ꯇꯥꯔꯦ ꯇꯥꯔꯦ
ꯑꯣ ꯑꯩꯒꯤꯗꯤ ꯅꯪꯒꯤ ꯚꯣꯏꯁ ꯂꯣꯏꯅꯃꯛ ꯇꯥꯏꯑꯦ ꯇꯥꯏꯑꯦꯕ ꯍꯜꯂꯣ
ꯍꯣꯏ ꯇꯥꯏꯌꯦꯕ ꯇꯥꯗꯕ꯭ꯔꯥ ꯍꯜꯂꯣ ꯍꯜꯂꯣ ꯍꯦꯜꯂꯣ ꯇꯔꯕ ꯍꯣꯏ ꯑꯩꯗꯤ ꯅꯈꯣꯏ ꯅꯪ ꯅꯈꯣꯟ ꯇꯗꯦꯕ
ꯀꯔꯤꯒꯤꯔꯥ ꯑꯩꯗꯤ ꯐꯖꯅ ꯇꯥꯏꯌꯦ
ꯑꯩꯒꯤ ꯅꯦꯠꯋꯥꯛ ꯅ ꯃꯥꯜꯂꯦ ꯑꯗꯨꯗꯤ ꯅꯪꯒꯤ ꯅꯦꯠꯋꯥꯛꯅꯔꯥ
ꯑꯩꯒꯤ ꯅꯦꯠꯋꯥꯛꯇꯤ ꯌꯥꯝ ꯅꯨꯡꯉꯥꯏꯔ ꯂꯩꯌꯦ
ꯑꯩꯒꯤꯅꯅꯦ ꯅꯨꯡꯉꯥꯏꯔꯤꯕ꯭ꯔꯥ ꯅꯪꯗꯤ ꯍꯜꯂꯣ ꯑꯧ ꯍꯜꯂꯣ ꯇꯥꯕꯔꯣ ꯇꯥꯕꯔꯣ